ꯂꯣ
ꯇꯥꯕ꯭ꯔꯣ ꯇꯥꯔꯕꯣ ꯀꯩꯗꯧꯔꯤꯒꯦ ꯍꯧꯖꯤꯛꯄꯨ
ꯂꯩꯔꯝꯕꯅꯦ ꯁꯨꯝ ꯐꯃꯨꯡꯗ ꯁꯥꯡꯅ ꯇꯤꯡꯊꯣꯛ ꯐꯣꯟ ꯃꯦꯠꯂꯝꯕꯅꯦ
ꯑꯁ ꯆꯥꯛ ꯏꯁꯤꯡꯗꯤ ꯆꯥꯒꯔꯕꯣ
ꯆꯥꯔꯦ ꯆꯥꯔꯦ ꯏꯇꯥꯎꯗꯤ ꯆꯥꯔꯕꯣ
ꯆꯥꯔꯦ ꯀꯩ ꯃꯊꯦꯜ ꯆꯥꯔꯒꯦ ꯅꯪꯕꯣ ꯇꯥꯗ꯭ꯔꯕꯣ ꯃꯔꯨꯞ
ꯇꯥꯏꯌꯦ ꯇꯥꯏꯌꯦ
ꯀꯔꯤ ꯃꯊꯦꯜ ꯆꯥꯒꯔꯒꯦ ꯅꯪꯕꯨ
ꯏꯟꯖꯥꯡ ꯂꯩꯇꯦꯅ ꯏꯔꯣꯟꯖꯜꯂꯦ
ꯑꯣ ꯑꯁ ꯀꯔꯤ ꯏꯔꯣꯜꯂꯕ
ꯂꯐꯨ ꯑꯃ ꯏꯔꯣꯜꯂꯦ ꯑꯗꯨꯗꯨꯒ ꯕꯣꯔꯥ ꯑꯃꯒ ꯇꯧꯔꯒ ꯆꯥꯔꯦ ꯏꯇꯥꯎꯗꯤ ꯏꯇꯥꯎꯗꯤ ꯀꯩ ꯀꯩ ꯆꯥ ꯆꯥꯔꯒꯦ
ꯑꯩꯖꯤ ꯑꯈꯣꯏ ꯃꯥꯅ ꯆꯝꯊꯣꯡ ꯑꯃ ꯇꯧꯔꯦ ꯆꯝꯊꯣꯡꯖꯤ ꯑꯩꯈꯣꯏꯒꯤ ꯍꯧꯖꯤꯛꯇꯤ ꯁꯥꯒꯠꯂꯛꯄ ꯃꯇꯝꯅꯤꯅ ꯑꯆꯝꯕ ꯑꯣꯏꯅ ꯊꯥꯎ ꯌꯥꯎꯗꯕ ꯆꯥꯖꯦꯅ ꯊꯥꯎꯕꯨꯗꯤ ꯌꯥꯎꯋꯦ ꯊꯥꯎ ꯍꯥꯏꯗꯤ ꯆꯥꯔꯗꯤ ꯑꯗꯨꯝ ꯊꯥꯎꯑꯖꯦ ꯑꯍꯥꯎꯕ ꯑꯃ ꯌꯥꯎꯅꯕ ꯍꯣꯠꯅꯕꯗ ꯌꯦꯟ ꯕꯨꯉꯧꯕ ꯑꯣꯏꯒꯦꯔꯥ ꯉꯧꯕꯗꯤ ꯑꯗꯨꯗꯤ ꯉꯥ ꯑꯃꯕꯨ ꯇꯥꯎꯒꯦꯔꯥ ꯊꯥꯎꯕꯨꯗꯤ ꯑꯗꯨꯝ ꯈꯤꯇꯪ ꯈꯤꯇꯪ ꯌꯥꯎꯏ ꯑꯗꯨꯝ ꯉꯁꯤꯕꯨꯗꯤ ꯆꯝꯊꯣꯡ ꯑꯃꯒ ꯎꯀꯥꯕꯤ ꯑꯈꯣꯏꯒꯤ ꯉꯥ ꯀꯩꯅꯣ ꯍꯥꯏꯅꯕꯗꯣ ꯈꯪꯉꯤꯗꯅ ꯎꯀꯥꯕꯤꯒ ꯍꯥꯏꯔꯒ ꯀꯔꯤ ꯎ ꯁꯝꯖꯦꯠ ꯥꯏꯅꯣ ꯇꯣ
ꯑ ꯑ ꯁꯝꯆꯦꯠ ꯎꯀꯥꯕꯤ ꯁꯝꯖꯦꯠꯇꯣ
‌‌ꯑ‍ꯣ ꯑꯗꯨ ꯑꯣꯏꯅ ꯑꯩꯈꯣꯏ ꯃꯥꯅ ꯉꯁꯥꯏ ꯕꯖꯥꯔ ꯊꯣꯛꯎꯕꯗ ꯂꯩꯔꯦꯅ
ꯑꯣ ꯍꯥꯎꯔꯦ ꯑꯗꯨꯗꯤ
ꯑꯁ ꯅꯥꯟꯅꯗꯤ ꯍꯥꯎꯋꯦ ꯍꯥꯏꯔꯤꯕ ꯊꯥꯏꯅ ꯑꯩꯈꯣꯏꯅ ꯑꯉꯥꯡ ꯑꯣꯏꯀꯥꯟꯗꯒ ꯍꯥꯏꯗꯤ ꯑꯩꯈꯣꯏꯒꯤ ꯂꯩꯔꯛ ꯂꯩꯔꯛꯀꯤꯗ ꯈꯣꯡꯕꯥꯏ ꯃꯆꯥꯒ ꯂꯩꯕ ꯄꯥꯠꯇꯒ ꯀꯣꯝ ꯃꯆꯥꯒ ꯂꯩꯕꯗ ꯑꯩꯈꯣꯏꯅ ꯁꯤꯜꯂ ꯐꯕ ꯉꯥꯗꯣ
ꯑꯥ
ꯑꯁ ꯑꯗꯨꯒꯤ ꯃꯍꯥꯎꯗꯨꯗꯤ ꯌꯧꯗ꯭ꯔꯦꯗ ꯍꯧꯖꯤꯛꯀꯥꯟꯗꯤ ꯀꯔꯤ ꯀꯔꯤꯕꯨ ꯍꯥꯞꯄ ꯃꯪꯗꯦ
ꯈꯪꯗꯦꯕꯣ ꯑꯗꯨ ꯍꯥꯏꯔꯒ ꯑꯩꯈꯣꯏꯅ ꯉꯍꯥꯎꯋꯥꯏ ꯉꯍ ꯑꯣꯏꯔꯤꯀꯥꯟꯁꯤꯗ ꯑꯩꯈꯣꯏꯅ ꯀꯩꯅꯣ ꯇꯧꯕꯗꯣ ꯃꯃꯥꯡꯗ ꯑꯩꯈꯣꯏꯅ ꯀꯩꯅꯣ ꯈꯥꯎꯔꯨꯕꯗꯣ ꯀꯔꯤ ꯍꯪꯒꯥꯝꯒꯤ ꯀꯩꯅꯣ ꯈꯥꯎꯔꯨꯕꯗꯣ
ꯑꯥ
ꯑꯗꯨꯒꯤꯗꯨꯗ ꯑꯗꯨꯒꯤ ꯅꯥꯀꯟꯗ ꯈꯣꯡꯕꯥꯟꯔꯤꯡ ꯄꯔꯤꯡ ꯑꯃ ꯂꯩꯍꯧꯗ꯭ꯔꯣ
ꯑꯥ
ꯑꯗꯨꯒꯤ ꯄꯔꯤꯡꯁꯦ ꯑꯩꯈꯣꯏꯒꯤ ꯏꯁꯤꯠꯐꯝꯅꯦꯕ ꯑꯩꯈꯣꯏ ꯑꯉꯥꯡꯈꯩꯒꯤ
ꯑꯣ
ꯁꯤꯒꯤꯁꯤꯗ ꯁꯤꯒꯤ ꯁꯤꯠꯐꯝꯁꯤꯗ ꯑꯩꯈꯣꯏꯅ ꯀꯩꯅꯣ ꯇꯧꯔꯒ ꯊꯥꯏꯅ ꯑꯩꯈꯣꯏꯁꯦ ꯀꯩꯅꯣ ꯇꯧꯋꯦꯕ ꯕꯣ
ꯑꯥ ꯊꯥꯏꯅꯒ ꯀꯩꯅꯣ ꯇꯧꯕ ꯃꯇꯝꯗꯗꯤ ꯑꯁ ꯑꯗꯨꯒꯤꯗꯣ ꯑꯗꯨꯒꯤ ꯉꯥ ꯃꯔꯝꯗꯣ ꯏꯁꯤꯡ ꯌꯥꯝ ꯂꯩ ꯏꯁꯤꯡꯁꯨ ꯂꯩꯔꯦ ꯉꯥꯁꯨ ꯌꯥꯝ ꯂꯩꯔꯝꯗꯣꯏ ꯃꯥꯜꯂꯤꯅꯦ ꯅꯪꯒꯤꯗꯣ ꯉꯥꯁꯦ ꯑꯩꯈꯣꯏꯔꯣꯝꯗꯒ ꯄꯥꯠꯇ ꯂꯩꯕ ꯉꯥꯗꯤ ꯇꯥꯕ꯭ꯔꯣ ꯄꯔꯕꯛ
ꯑꯗꯨ ꯇꯥꯔꯦ ꯇꯥꯔꯦ ꯑꯩ
ꯑꯗꯨꯃꯥꯏꯅꯒ ꯄꯥꯠꯇ ꯂꯩꯕ ꯉꯥꯁꯦꯀꯣ ꯑꯩꯈꯣꯏꯔꯣꯝꯒꯤ ꯄꯥꯠꯁꯦ
ꯑꯥ
ꯁꯤꯗꯒ ꯂꯩꯕ ꯉꯥꯁꯤꯗꯤ ꯀꯩ ꯉꯥ ꯉꯥꯕꯨꯗꯤ ꯃꯈꯜ ꯃꯊꯦꯜ ꯁꯨꯔꯕ ꯉꯥ ꯑꯗꯨꯝ ꯂꯩꯌꯦꯕ ꯍꯥꯏꯗꯤ ꯉꯥꯁꯦ ꯀꯩꯅꯣ ꯇꯧꯕ ꯍꯥꯏꯇꯥꯔꯦ ꯑꯩꯈꯣꯏꯒꯤꯗꯤ ꯉꯥꯃꯨꯁꯦ
ꯑꯥ
ꯉꯥꯃꯨꯡ ꯉꯥꯀ꯭ꯔꯥ ꯁꯝꯖꯦꯠ ꯉꯥꯆꯛ ꯑꯗꯒꯤꯗꯤ ꯑꯁ ꯀꯩꯅꯣ ꯇꯨꯔꯦꯟꯗꯒ ꯌꯥꯝ ꯂꯩꯕ ꯉꯥꯗꯣ ꯀꯔꯤꯔꯤꯕ
ꯎꯄꯥꯏꯔꯣ ꯉꯁꯦ ꯃꯁꯤꯦ ꯃꯁꯦꯁꯦ
ꯑꯥ ꯑꯗꯨ ꯌꯥꯝ ꯂꯩ ꯑꯗꯣ ꯑꯩꯁꯦ ꯅꯉꯣꯟꯗ ꯀꯩꯅꯣꯝꯇ ꯍꯪꯒꯦ ꯇꯧꯕꯅꯤꯅꯦ
ꯍꯪꯉꯣ ꯍꯉꯣ
ꯎꯝ ꯑꯩꯈꯣꯏꯒꯤ ꯍꯧꯖꯤꯛꯀꯥꯟ ꯑꯩꯈꯣꯏꯒꯤ ꯕꯖꯥꯔ ꯃꯅꯨꯡꯗꯅꯦꯀꯣ
ꯑꯥ
ꯅꯣꯡ ꯇꯥꯕꯗ ꯍꯥꯏꯗꯤ ꯅꯣꯡ ꯈꯤꯇꯪ ꯇꯥꯔꯤ ꯏꯁꯤꯡ ꯈꯛꯇ ꯆꯥꯎꯋꯤ ꯁꯤꯁꯦ ꯀꯃꯥꯏꯅ ꯇꯧꯔꯤꯅꯣ ꯍꯥꯏꯗꯤ ꯑꯩꯗꯣ ꯈꯪꯗ꯭ꯔꯤ ꯀꯩ ꯍꯥꯏꯗꯣ ꯈꯪ ꯇꯧꯔ ꯆꯠꯅꯔꯤꯕ ꯅꯤꯌꯣꯝ ꯇꯤꯁꯦ ꯀꯔꯤꯅꯣ ꯈꯪꯗ꯭ꯔꯤꯅꯦ ꯅꯣꯡ ꯇꯥꯔꯦ ꯍꯦꯛꯇ ꯏꯁꯤꯡ ꯏꯆꯥꯎ ꯊꯣꯛꯏ ꯅꯣꯡ ꯇꯥꯗ꯭ꯔꯦ ꯎꯐꯨꯟ ꯊꯣꯛꯏ ꯑꯗꯨꯒꯤ ꯃꯅꯝ ꯅꯝꯊꯤꯕ ꯁꯤꯁꯤꯕꯨ ꯀꯃꯥꯏꯅ ꯇꯧꯔꯒ ꯀꯃꯥꯏꯅ ꯍꯥꯏꯔ ꯐꯗꯣꯏ ꯌꯥꯠꯅꯣ ꯈꯪꯗ꯭ꯔꯣꯏꯅꯦ
ꯁꯤꯁꯦ ꯑꯩꯅ ꯁꯨꯝ ꯈꯟꯕꯗꯀꯣ
ꯈꯤꯇ ꯐꯣꯡꯗꯣꯛꯎꯗꯅ
ꯍꯥꯏꯒꯦ ꯍꯥꯏꯒꯦ ꯑꯩ ꯁꯨꯝ ꯈꯟꯕꯗꯀꯣ ꯑꯩꯁꯦ ꯃꯣꯏꯅ ꯍ ꯀꯩꯅꯣꯁꯦ ꯑꯩꯈꯣꯏꯒꯤ ꯗ꯭ꯔꯦꯟ ꯍꯥꯏꯇꯥꯔꯦꯅꯦ ꯏꯁꯤꯡ ꯆꯠꯐꯝ ꯗ꯭ꯔꯦꯟꯁꯦ ꯐꯖꯅ ꯁꯥꯕꯤꯗꯕ ꯍꯥꯏꯇꯥꯔꯦ ꯑꯗꯒꯤ ꯑꯩꯈꯣꯏꯒꯤ ꯁꯥꯔꯁꯨ ꯎꯝ ꯃꯥꯥꯏ ꯃꯥꯒꯤ ꯂꯝꯁꯤꯗꯗꯤ ꯑꯩꯈꯣꯏꯅ ꯀꯩꯅꯣ ꯇꯧꯅꯤꯡꯗꯦꯗꯣ ꯁꯥꯔꯁꯨ ꯏꯁꯤꯡꯁꯦ ꯆꯠꯍꯟꯅꯤꯡꯗꯕ ꯍꯥꯏꯇꯥꯔꯦꯅꯦ ꯁꯦꯡꯅ ꯍꯥꯏꯔꯀꯥꯟꯗ ꯐꯨꯝꯖꯜꯂ ꯊꯝꯅꯕꯤ ꯑꯗꯒꯤ ꯏꯁꯤꯡꯁꯦ ꯑꯩꯈꯣꯏꯅ ꯗ꯭ꯔꯦꯟ ꯁꯥꯔꯁꯨ ꯃꯣꯏꯅ ꯐꯖꯅ ꯁꯥꯕꯤꯔꯝꯗꯕ ꯃꯄꯥꯥ ꯃꯄꯥ ꯆꯥꯅ ꯏꯁꯤꯡꯁꯦ ꯊꯥ ꯊꯣꯛꯐꯝꯗꯣ ꯃꯣꯏꯅ ꯊꯝꯕꯤꯔꯝꯗꯕꯁꯨ ꯑꯣꯏꯕ ꯑꯗꯒꯤ ꯍꯧꯖꯤꯀꯥꯟ ꯗꯥꯥꯗꯤ ꯈꯡꯗꯦꯗ ꯅꯤ ꯑꯗꯨ ꯁꯥꯔꯤꯅꯦꯗꯤ ꯍꯥꯏꯕ ꯁꯥꯔꯝꯕꯅ ꯇꯁꯦꯡꯗꯒꯤ ꯐꯠꯇ ꯍꯥꯎꯊꯤꯗꯒꯤ ꯀꯩꯗꯒꯤ ꯄꯪꯂꯪꯗ ꯂꯪꯊꯣꯛꯏ ꯒ꯭ꯌꯥꯟ ꯃꯦꯟ ꯑꯃ ꯇꯥꯗꯦ ꯐꯖꯅ ꯃꯐꯝ ꯆꯥꯅ ꯊꯝꯕ꯭ꯔꯁꯨ ꯑꯝꯇ ꯊꯝꯗꯦ ꯑꯗꯨꯗꯨꯅꯗꯤ ꯗ꯭ꯔꯦꯟꯗ ꯄꯪꯂꯪ ꯂꯪꯁꯤꯜꯂꯅꯤ ꯑꯗꯨ ꯑꯗꯨꯗꯨꯅꯗꯤ ꯑꯗꯨꯝ ꯐꯨꯟꯖꯟ ꯂꯛꯄꯅꯦꯕꯥ ꯗ꯭ꯔꯦꯟꯖꯦ ꯑꯗꯨ ꯏꯁꯤꯡ ꯆꯠꯐꯝꯒꯤ ꯂꯝꯕꯤꯖꯦ ꯂꯩꯔꯛ ꯇꯔꯕꯣ ꯑꯗꯣ ꯁꯤꯁꯦ ꯑꯩꯈꯣꯏ ꯑꯩꯈꯣꯏ ꯀꯩ ꯍꯥꯏꯅꯤ ꯄ꯭ꯔꯖꯥ ꯃꯌꯥꯝꯁꯦ ꯒ꯭ꯌꯥꯟ ꯇꯥꯃꯤꯟꯅꯕ ꯑꯃ ꯆꯪꯉꯦ ꯍꯥꯏꯇꯥꯔꯦ ꯑꯩꯈꯣꯏ ꯃꯤꯑꯣꯏꯕꯁꯤꯡꯁꯦ ꯎꯝ ꯒꯌ꯭ꯥꯟ ꯇꯥꯅꯥ ꯇꯥꯔꯒꯗꯤ ꯑꯗꯨꯝ ꯍꯥꯏꯗꯤ ꯌꯥꯅꯕ ꯉꯥꯛꯇꯅꯦꯕ
ꯑꯥ ꯢꯁ ꯑꯗꯨꯅꯤꯅꯦ
ꯑꯗꯒꯤ ꯀꯩꯅꯣ ꯀꯩꯅꯣ ꯇꯧꯕ ꯍꯥꯏꯇꯥꯔꯦꯅꯦ ꯑꯩꯈꯣꯏꯒꯤ ꯍꯧꯖꯤꯛꯀꯥꯟꯗꯤ ꯃꯤꯅ ꯁꯨꯝ ꯌꯥꯝꯁꯤꯜꯂꯛ ꯑꯗꯒꯤ ꯂꯩꯐꯝ ꯆꯥꯐꯝꯁꯤꯅ ꯁꯨꯝ ꯄꯤꯛꯁꯜꯂꯛ ꯀꯣ ꯑꯗꯨꯗꯨꯅ ꯌꯨꯝꯁꯦ ꯌꯨꯝꯁꯦ ꯑꯩꯈꯣꯏꯒꯤ ꯐꯖꯅ ꯁꯥꯒꯠ ꯈꯛꯅꯔꯛꯏꯕꯣ ꯍꯧꯖꯤꯛꯁꯦ ꯑꯗꯨꯗꯨꯅ ꯗ꯭ꯔꯦꯟ ꯆꯠꯐꯝꯒꯤ ꯀꯩꯅꯣꯁꯤꯁꯨ ꯈꯥꯛꯇꯕ ꯇꯧꯔꯤꯁꯦ ꯂꯝꯁꯤꯁꯨ ꯂꯩꯇꯕ ꯑꯗꯨꯗꯒꯤꯅꯤ ꯑꯣꯏꯔꯛꯏꯕ ꯃꯌꯥꯝꯁꯦ
ꯃꯥꯅꯤ ꯆꯨꯝꯃꯤ ꯅꯪ ꯍꯥꯏꯗꯁꯨ ꯃꯌꯥꯝ ꯆꯨꯝꯃꯤ ꯑꯁ ꯈꯪꯗꯦꯗꯥ ꯑꯩꯈꯣꯏꯗꯤ ꯀꯩꯅꯣꯁꯦ ꯑꯀꯣꯏꯕꯒꯤ ꯑꯉꯥꯡ ꯑꯣꯏꯕꯀꯥꯟꯗ ꯂꯩꯔꯛꯄ ꯃꯌꯥꯝꯁꯨ ꯌꯥꯝ ꯅꯨꯡꯁꯤꯖꯩꯌꯦꯕ ꯅꯨꯡꯁꯤꯗꯤ ꯃꯇꯝꯗꯨꯗ ꯅꯨꯡꯁꯤꯠ ꯅꯨꯡꯁꯥ ꯆꯥꯡ ꯁꯦꯡꯕꯒꯤ ꯆꯥꯡꯁꯨ ꯑꯗꯨꯅ ꯃꯌꯥꯝ ꯍꯦꯜꯂꯦ ꯑꯗꯨꯗꯒꯤꯗꯤ ꯑꯁ ꯍꯧꯖꯤꯛꯇꯤ ꯌꯥꯝ ꯃꯣꯜꯂꯦꯗ ꯗ ꯍꯥꯏꯗꯤ ꯑ ꯅꯨꯡꯁꯥꯅ ꯃꯔꯣꯟ ꯑꯃ ꯁꯥꯔꯤꯕ ꯑꯗꯨꯗꯤ ꯏꯁꯤꯡꯅ ꯃꯔꯣꯟ ꯑꯃ ꯍꯥꯏꯗꯤ ꯊꯥꯏꯅꯗꯤ ꯑꯩꯈꯣꯏꯅ ꯑꯉꯥꯡ ꯑꯣꯏꯀꯕ ꯃꯇꯝꯗꯗꯤ ꯇꯨꯔꯦꯟꯒꯤ ꯏꯁꯤꯡ ꯀꯥꯏꯗꯤ ꯂꯨꯏꯗꯅ ꯍꯧꯖꯤꯛꯇꯤ ꯌꯥꯝ ꯅꯩꯔꯦꯕꯥ ꯐꯠꯇ ꯍꯥꯎꯊꯤꯁꯨ ꯍꯥꯏꯗꯤ ꯆꯥꯎꯈꯠꯂꯛꯄꯒꯤ ꯍꯥꯏꯒꯗ꯭ꯔꯥ ꯆꯥꯎꯈꯠꯂꯛꯄꯅ ꯀꯥꯅꯕꯕꯨꯗꯤ ꯄꯤ ꯀꯥꯅꯕꯗꯨꯅ ꯀꯥꯟꯅꯕꯗꯨꯒꯤ ꯃꯔꯨꯝꯗ ꯑꯃꯣꯠ ꯄ ꯀꯌꯥ ꯑꯃ ꯂꯩꯗꯣ
ꯎꯝ
ꯑꯩꯈꯣꯏꯅ ꯄꯣꯠ ꯆꯩꯩ ꯑꯃ ꯂꯩꯔꯨ ꯃꯇꯝꯗ ꯄ꯭ꯂꯥꯁꯇꯤꯛ ꯈꯥꯎ ꯑꯃꯗꯤ ꯑꯃ ꯌꯥꯎꯔꯛꯇ꯭ꯔꯥ
ꯌꯥꯎꯔꯛꯑꯦ ꯌꯥꯎꯔꯛꯑꯦ
ꯁꯤꯒꯤ ꯌꯥꯎꯔꯕ ꯄ꯭ꯂꯥꯁꯇꯤꯛ ꯈꯥꯎꯁꯤꯅ ꯃꯐꯝ ꯆꯥꯅ ꯆꯥꯅ ꯊꯝꯃꯗꯤ ꯐꯕ ꯑꯗꯨꯗꯤ ꯅꯠꯇꯦ ꯁꯦꯟꯅ ꯂꯣꯏꯔꯕꯝꯃꯤꯅ ꯍꯦꯛꯇ ꯃꯐꯝ ꯆꯥꯏ ꯈꯪꯗꯦ ꯆꯥꯗꯦ ꯈꯪꯗꯦ ꯍꯦꯛꯇ ꯍꯨꯟꯗꯣꯛꯏ ꯑꯗꯨꯅ ꯃꯌꯥꯝꯁꯤꯅ ꯑꯗꯨꯃꯥꯏꯅ ꯍꯨꯟꯗꯣꯛꯄꯗꯨꯅ ꯍꯥꯏꯗꯤ ꯑꯩꯈꯣꯏꯒꯤ ꯂꯩꯕꯥꯛ ꯂꯩꯍꯥꯎꯗꯨꯗꯤ ꯃꯌꯥꯝ ꯃꯥꯡꯍꯜꯂꯦꯗꯣ
ꯌꯥꯗ꯭ꯔꯦꯗ ꯍꯧꯖꯤꯛꯀꯥꯟ
ꯃꯥꯅꯤ ꯃꯥꯅꯤ ꯄꯣꯠ ꯆꯩꯩ ꯑꯃ ꯊꯥꯕꯗ ꯂꯩꯕꯥꯛ ꯂꯩꯍꯥꯎꯗꯣ ꯂꯩꯒꯗꯕꯗꯣ ꯆꯦꯔꯪ ꯉꯥꯛꯇ ꯉꯥꯏꯔꯗꯤ ꯄ꯭ꯂꯥꯁꯇꯤꯛ ꯉꯥꯛꯇ ꯉꯥꯏꯔꯗꯤ ꯀꯃꯥꯏꯅ ꯑꯐꯕ ꯑꯣꯏꯅꯤ ꯅꯠꯇ꯭ꯔꯥ
ꯃꯥꯅꯦ ꯃꯥꯅꯦ ꯑꯗꯨꯗꯩ ꯑꯩꯅ ꯑꯩꯅ ꯈ꯭ꯋꯥꯏ ꯅꯨꯡꯉꯥꯏꯖꯕ ꯅꯨꯡꯁꯤꯖꯕ ꯍꯥꯏꯔꯛ ꯀꯩꯅꯣ ꯀꯩ ꯍꯥꯏꯅꯤ ꯁꯨꯝ ꯎꯕꯗ ꯄꯨꯛꯅꯤꯡ ꯅꯨꯡꯁꯤꯕꯒ ꯄꯥꯎ ꯐꯥꯎꯋꯦꯕ ꯍꯧꯖꯤꯛꯁꯦ ꯌꯦ ꯇꯧꯕ ꯍꯤꯡꯒꯣꯜ ꯑꯗꯨꯒ ꯍꯤꯡꯒꯣꯜ ꯍꯤꯡꯒꯣꯜ ꯄꯣꯠ ꯆꯩ ꯊꯥ ꯂꯣꯏꯈꯤꯕꯒꯤ ꯑꯩꯈꯣꯏ ꯑꯩꯈꯣꯏꯅ ꯀꯩꯅꯣꯁꯤꯡꯗꯣ ꯐꯨꯀꯣꯛꯑꯒ ꯌꯦꯡꯗꯧꯑꯒ ꯃꯌꯥꯝꯁꯤꯡ ꯅꯥꯀꯟꯗꯒ ꯊꯝꯃꯒ ꯀꯩꯅꯣ ꯑ ꯂꯁꯤꯡꯕꯤꯁꯤꯡꯗꯣ ꯀꯛꯊꯠꯂꯒ ꯃꯩ ꯊꯥꯕꯒꯤ ꯀꯩꯅꯣꯝꯃ
ꯐꯣꯏꯅꯦ
ꯑꯗꯨꯒꯤꯗ ꯑꯩꯉꯣꯟ ꯌꯥꯝ ꯅꯨꯡꯁꯤꯕ ꯃꯇꯝꯅꯦꯕ ꯑꯩꯈꯣꯏꯅ ꯑꯉꯥꯡ ꯑꯣꯏꯔꯤꯉꯩ ꯀ ꯀꯥꯟꯁꯤꯗ ꯕꯕꯥ ꯑꯣꯏꯅ ꯇꯩꯅꯣ ꯍꯧꯖꯤꯦ ꯐꯨ ꯎꯝ ꯉꯥꯡ ꯑꯩ ꯐꯕꯣ ꯈꯨꯕꯨ ꯉꯝꯖꯗ ꯑꯩ
ꯍꯣꯏꯅꯦ
ꯍꯥꯢ ꯑ ꯍꯋꯥꯏ ꯍꯦꯛ ꯂꯣꯏꯍꯧꯗꯕꯒꯤ ꯑꯥ ꯍꯋꯥꯏ ꯊ꯭ꯔꯥꯛꯀꯨꯝꯕ ꯂꯤꯔꯒꯗꯤ ꯂꯩꯍꯧꯕ ꯂꯩꯗꯅꯀꯣ? ꯑꯗꯨꯒꯨꯝ ꯕꯗꯣ ꯑꯗꯨ ꯒꯨꯝ ꯑ ꯑꯗꯨꯒꯨꯝꯕꯗꯣ ꯃꯩ ꯊꯥꯔꯒ ꯑꯈꯣꯏ ꯌꯦꯜꯂꯒ
ꯑꯗꯨꯒꯤ ꯃꯩ ꯊꯥꯒꯤꯕꯒꯤ ꯍꯋꯥꯏ ꯈꯨꯜꯂ ꯆꯥꯕꯗꯨꯖꯨ ꯍꯥꯎꯗꯤ ꯍꯥꯎꯕꯅꯤꯍꯦ꯫ ꯈꯖꯤꯛꯇꯒ ꯍꯥꯎꯕ ꯅꯠꯇꯦꯀꯣ ꯑꯗꯨꯒꯤ ꯃꯩ ꯊꯥꯔꯒ ꯇꯥꯔꯛꯄ ꯆꯥꯒꯤꯕꯗꯨꯅ ꯃꯌꯥꯝ ꯍꯥꯎꯕꯅꯤꯗ, ꯍꯥꯎꯕꯅꯦꯗꯤ ꯑꯗꯨꯒꯤ ꯃꯍꯥꯎ ꯑꯖꯨ ꯇꯣꯞ ꯇꯣꯞꯄ ꯑꯃꯖꯨ ꯂꯩꯕꯅꯦꯕ ꯑꯈꯣꯏꯖꯨ ꯊꯥꯏꯅ ꯑꯈꯣꯏꯖꯨ ꯌꯨꯝꯒꯤ ꯍꯤꯡꯈꯣꯟꯗ ꯂꯕꯨꯨꯛꯇ ꯍꯋꯥꯏꯊ꯭ꯔꯥꯛ ꯀꯃꯥꯏꯅ ꯊꯥꯈꯤꯕꯒꯤ ꯃꯔꯨ ꯑꯔꯤꯕ ꯍꯥꯏꯗꯤ ꯃꯟꯕꯗꯒ ꯋꯥꯠꯍꯧꯕ ꯂꯩꯗꯅꯥ? ꯑꯗꯨꯝꯕꯗꯣ ꯑꯈꯣꯏꯒꯤ ꯑꯈꯣꯏ ꯃꯥ ꯍꯣꯢꯅꯒ ꯄꯨꯜꯂꯞꯀ ꯃꯩ ꯊꯥꯗꯣꯛꯄꯒꯤ ꯇꯥꯁꯟꯕꯗꯨꯗ ꯑꯈꯣꯏꯖꯨ ꯑꯗꯨꯝ ꯑꯗꯨꯗꯒ ꯈꯨꯜꯂꯒ ꯃꯩ ꯊꯥꯗꯣꯛꯒ꯭ꯔ ꯃꯇꯨꯡꯗ ꯇꯥꯔꯛꯄꯗꯣ ꯈꯨꯠꯂ ꯆꯥꯕꯗꯣ ꯁ ꯑꯈꯣꯏ ꯏꯇꯣꯟꯅꯒ ꯆꯥꯕ ꯅꯠꯇꯦꯗ ꯑꯈꯣꯏ ꯃꯉꯥ ꯇꯔꯨꯛꯁꯦ ꯃꯨꯟꯅ ꯃꯨꯟꯅꯗꯅ ꯆꯥꯔꯤꯃꯤꯗꯣ꯫ ꯑꯗꯨꯒꯤ ꯃꯍꯥꯎ ꯑꯝꯖꯨ ꯂꯩꯔꯤꯕ꯫ ꯑꯗꯨꯒꯤ ꯃꯍꯥꯎꯗꯣ ꯗꯨꯝ ꯂꯩꯔꯤꯝꯅꯤꯅ ꯐꯖꯅ ꯑꯝ ꯍꯥꯎꯋꯤ꯫ ꯑꯁ ꯌꯥꯝ ꯅꯨꯡꯁꯤꯕꯅꯤꯗ ꯃꯇꯝꯗꯣ꯫ ꯍꯣ ꯃꯔꯨꯞ ꯅꯪꯖꯨ ꯄꯣꯊꯥꯖꯔꯣ ꯑꯩꯖꯨ ꯑꯗꯨꯝ ꯄꯣꯊꯥꯔꯒꯦ ꯉꯁꯤꯒꯤꯗꯤꯀꯣ꯫ ꯎꯝ ꯊꯝꯃꯦ ꯊꯝꯃꯦ꯫